ꯎꯝ
ꯇꯥꯔꯦ ꯇꯥꯔꯦ ꯇꯥꯗꯕ꯭ꯔꯣ
ꯇꯥꯔꯦ ꯀꯩꯗꯧꯔꯤꯅꯣ
ꯑꯩꯗꯣ ꯁꯨꯝ ꯍꯤꯞꯄꯒ ꯂꯩꯌꯦ
ꯑꯝ
ꯅꯪꯗꯤ
ꯎꯝ ꯀꯩꯁꯨ ꯇꯧꯗꯦ ꯑꯩꯁꯨ ꯕꯣꯜ ꯌꯦꯡꯉꯤ
ꯑꯣ ꯐꯖꯕ꯭ꯔꯣ
ꯑ ꯈꯪ ꯈꯪꯗꯦ ꯑꯩꯗꯤ ꯑꯥꯔꯖꯦꯟꯇꯤꯅꯥꯒꯤ ꯐ꯭ꯔꯦꯟ ꯑꯣꯏꯕꯒꯤ
ꯑꯣ ꯐꯩꯌꯦ ꯐꯩꯌꯦ ꯌꯦꯡꯉꯣ ꯌꯦꯡꯉꯣ
ꯎꯝ ꯎꯝ ꯇꯨꯝꯅꯤꯡꯗ꯭ꯔꯤꯗ꯫
ꯅꯨꯃꯤꯠ ꯌꯥꯝ ꯀꯜꯂꯤꯅ꯫
ꯏꯃꯤꯠ ꯈꯔ ꯀꯜꯂꯦ ꯍꯣꯏ ꯍꯧꯖꯤ ꯉꯁꯤꯒꯤ ꯃꯇꯥꯡꯁꯦ꯫
ꯎꯝ꯫ ꯍ ꯗꯕ ꯀꯨꯏꯔꯦ ꯅꯪꯗꯤ ꯍꯥ꯫
ꯉꯁꯤ ꯉꯁꯤ ꯅꯨꯡꯗꯥꯡꯁꯦ ꯑꯃꯨꯛ ꯀꯞꯀꯗꯧꯔꯥ ꯈꯪꯗꯦꯅꯦ꯫
ꯀꯔꯤꯒꯤ꯫
ꯍꯥꯏꯁ ꯑꯥꯔꯖꯦꯟꯇꯤꯅꯥꯗꯣ ꯄꯣꯔꯗꯤ ꯑꯩꯗꯤ ꯀꯞꯀꯅꯤꯅꯦꯍꯦ꯫ ꯑꯩꯒꯤ ꯐꯦꯟ ꯃꯦꯁꯤꯗꯣ ꯄꯣꯔꯗꯤ ꯑꯩꯗꯤ ꯀꯃꯥꯏꯅ ꯍꯤꯡꯒꯅꯤ ꯍꯥꯏꯕꯗꯨꯅꯤ꯫
ꯑꯁ ꯀꯥꯞꯀꯅꯨꯗ ꯄꯤ ꯄꯥꯝꯃꯨꯗ꯭ꯔꯣ꯫ ꯅꯪꯅ ꯀꯞꯄꯁꯨ ꯃꯥꯅ ꯈꯪꯕꯤꯔꯣꯏꯗꯕꯗꯨꯕꯨ꯫
ꯃꯥꯅꯦ ꯈꯪꯕꯤꯗ꯭ꯔꯁꯨ ꯑꯁ ꯉꯝꯗꯧ ꯃꯥꯟꯗ꯭ꯔꯦꯗ ꯃꯣꯏ꯫ ꯏꯖꯤꯞꯇꯣ ꯑꯅꯤꯔꯛ ꯆꯟꯈ꯭ꯔꯦꯕ ꯒꯣꯜꯗꯣ꯫
ꯏꯃꯥꯏ ꯏꯃꯥꯏ ꯉꯝꯃꯔꯣꯏ ꯉꯝꯃꯔꯣꯏ ꯑꯗꯨꯗꯤ ꯅꯪ ꯂꯥꯏ ꯌꯥꯝ ꯈꯔꯨꯝꯃꯁꯨ ꯉꯝꯃꯔꯣꯏ꯫ ꯌꯥꯝ ꯍꯩꯕꯖꯥꯠꯔꯣ ꯏꯖꯤꯞꯇꯨꯕꯣ꯫
ꯍꯣꯏ ꯌꯥꯝ ꯍꯩꯕ ꯃꯥꯜꯂꯦ ꯍꯟꯗꯛꯁꯦ ꯅꯦꯃꯔꯁꯨ ꯄꯣꯔꯦ ꯔꯣꯅꯥꯜꯗꯣꯁꯨ ꯄꯣꯔꯦ꯫ ꯃꯦꯁꯤꯁꯨ ꯄꯣꯔꯗꯤ ꯑꯐꯥꯎ ꯑꯐꯥꯎꯕ ꯃꯤꯁꯤꯡ ꯂꫭ ꯃꯣꯏ ꯑꯍꯨꯝꯒꯤ ꯃꯤꯡ ꯆꯠꯄ ꯃꯤꯁꯤꯡꯅ ꯂꯣꯏꯅ ꯂꯣꯏꯔꯦ꯫
ꯁꯨꯃꯥꯏꯅ ꯇꯧꯕꯖꯥꯠꯔꯣ ꯌꯥꯝ ꯄꯪꯕ ꯖꯥꯠꯔꯣ꯫
ꯈꯪꯗꯦ ꯍꯟꯗꯁꯦ ꯃꯞ ꯎꯝ ꯑꯝꯕꯥꯄꯦꯒ ꯍꯜꯂꯟ ꯍꯥꯏꯕ꯭ꯔꯥ ꯃꯣꯏ ꯑꯅꯤꯒꯤ ꯃꯔꯛꯇ ꯑꯃꯗꯤ ꯁꯣꯏꯗꯅ ꯂꯧꯔꯅꯤꯍꯦ꯫
ꯀꯔꯤ ꯍꯥꯏꯕꯥ꯫
ꯑ ꯑꯝꯕꯄꯦꯒ ꯍꯜꯂꯟ ꯍꯥꯏꯕ ꯎꯝ ꯐꯨꯠꯕꯣꯂꯔ ꯑꯅꯤꯗꯣ꯫
ꯑꯣ꯫
ꯃꯣꯏ ꯑꯅꯤꯅ ꯍꯟꯗꯛꯇꯤ ꯋꯥꯔꯜ ꯀꯞ ꯂꯧꯒꯗꯕ ꯃꯥꯜꯂꯦꯕ ꯔꯣꯅꯥꯜꯗꯣꯒ ꯅꯦꯃꯔ ꯁꯨ ꯁꯤꯈ꯭ꯔꯦꯗꯅ꯫ ꯃꯣꯏꯒꯤ ꯇꯤꯝ
ꯍꯣꯏ ꯎꯝ꯫
ꯑꯗꯨꯒꯤ꯫ ꯉꯁꯤ ꯑꯃꯨꯛ ꯃꯦꯁꯤ ꯄꯣꯔꯗꯤ ꯂꯩꯇ꯭ꯔꯦ꯫
ꯑꯗꯨꯝ ꯌꯥꯏꯗ ꯑꯗꯨꯝ ꯀꯣꯟ ꯑꯗꯨꯝ ꯂꯧꯅꯔꯒ ꯃꯊꯪ-ꯃꯊꯪ ꯂꯧꯅꯔꯒ ꯂꯣꯏꯔꯦ꯫ ꯑꯗꯨꯝ ꯆꯍꯤ ꯈꯨꯗꯤꯡꯒꯤ ꯑꯗꯨꯝ ꯂꯧꯔꯒ ꯂꯩꯔꯗꯤ ꯌꯥꯔꯔꯣꯏ ꯑꯗꯨꯒꯤꯅꯦ꯫
ꯎꯝ ꯃꯥꯅꯦ꯫
ꯑꯁ ꯃꯥꯥꯏꯅ ꯑꯈꯣꯏꯅ ꯁꯞꯄꯣꯔꯠ ꯇꯧꯕ ꯄꯣꯠꯇꯣ ꯉꯝꯗ꯭ꯔꯗꯤ ꯑꯁ ꯃꯁꯤꯡ ꯌꯥꯝ ꯀꯥꯕꯅꯤꯍꯦ꯫
ꯎꯝ ꯑꯗꯣ ꯅꯪꯗꯤ ꯌꯨꯝꯗ ꯂꯩꯔꯒ ꯐꯤ ꯁꯥꯕꯒꯨꯝꯕ ꯇꯧꯕ꯭ꯔꯣ꯫
ꯍꯣꯏ ꯐꯤ ꯁꯥꯏ ꯑꯗꯨꯝ ꯐꯤ ꯁꯥꯕꯅꯦ ꯑꯩ ꯑꯗꯨ ꯑꯗꯨ ꯑꯣꯏꯔꯁꯨ ꯍꯟꯗꯛ ꯑꯩ ꯍꯥꯟꯅꯗꯤ ꯐꯤ ꯁꯥꯔꯝꯃꯦꯕꯀꯣ꯫ ꯍꯟꯗꯛꯇꯤ ꯑꯩꯁꯦ ꯃꯤꯠ ꯅꯥꯔꯨꯕꯅꯤꯅ ꯁ꯭ꯄꯦꯀ ꯎꯞꯂꯨꯕꯗ ꯒꯤ ꯐꯤ ꯁꯥꯕ ꯅꯨꯡꯉꯥꯏꯇꯕꯒꯤ ꯁꯥꯗ꯭ꯔꯦ ꯀꯣꯛ ꯉꯥꯎꯕꯒꯤ ꯀꯣꯛꯁꯦ ꯅꯣꯠꯊꯥꯔꯗꯤ ꯍꯦꯛꯇ ꯉꯥꯎꯕꯀꯣ
ꯎꯝ ꯅꯪꯅ ꯐꯤ ꯁꯥꯔꯗꯤ ꯑꯩꯗꯤ ꯑꯣꯗꯔ ꯇꯧꯒꯦ ꯇꯧꯔꯒ
ꯑꯣ ꯑꯣꯗꯔꯔꯣ ꯐꯅꯦꯛꯔꯣ ꯏꯆꯦ ꯐꯤ ꯑꯃꯗꯤ ꯁꯥꯏꯌꯦ ꯃꯈꯨꯠ ꯌꯥꯝ ꯐꯖꯩꯌꯦ ꯏꯆꯦ ꯅꯪ ꯂꯧꯅꯤꯡꯉꯗꯤ ꯏꯆꯦꯗꯒꯤ ꯍꯥꯏꯕꯤꯒꯦ
ꯑꯩꯖꯦ ꯎꯝ ꯐꯅꯦꯛꯁꯨ ꯂꯤꯛꯁꯨ ꯍꯟꯗꯛ ꯂꯧꯁꯤꯔꯅ ꯇꯧꯕ
ꯑꯣ ꯅꯪ ꯐꯖꯅ ꯀꯦꯊꯔꯒꯦ ꯁꯤꯅꯦꯕ
ꯍꯣꯏ ꯍꯧꯖꯤꯛ ꯍꯧꯖꯤꯛꯇ ꯀꯦꯕ ꯍꯧꯗ꯭ꯔꯗꯤ ꯀꯦꯟꯅꯕ ꯃꯇꯝ ꯂꯩꯇ꯭ꯔꯦꯕ
ꯀꯦꯌꯣ ꯀꯦꯌꯣ ꯁꯛ ꯐꯖꯕ ꯈꯣꯏꯗꯤ ꯀꯦꯔꯒ ꯊꯣꯛꯄꯅꯦ ꯍꯧꯖꯤꯛꯇꯤ ꯑꯩꯈꯣꯏꯗꯤ ꯀꯦꯔꯁꯨ ꯊꯣꯛꯑꯔꯣꯏꯑꯦ
ꯑꯁ ꯅꯣꯏꯗꯤ ꯀꯦꯗ꯭ꯔꯁꯨ ꯑꯗꯨꯝ ꯏꯆꯝ ꯆꯝꯅ ꯐꯖꯔꯤ ꯑꯗꯨꯗꯤ ꯃꯍꯧꯁꯥ ꯅꯣꯏꯗꯤ ꯀꯦꯗ꯭ꯔꯁꯨ ꯏꯆꯝ ꯆꯝꯅ ꯐꯖꯩꯌꯦ ꯍꯥꯏꯕ
ꯑꯁ ꯌꯥꯝ ꯊꯥꯒꯠ ꯃꯜꯂꯦꯍꯦ ꯌꯥꯝ ꯊꯥꯒꯠꯃꯜꯂꯦꯕ ꯑꯗꯨꯝ ꯍꯥꯏꯒꯅꯣꯕ
ꯊꯒꯠꯂ ꯊꯒꯠ ꯃꯟ ꯃꯟꯕ ꯅꯠꯇꯦꯍꯦ
ꯅꯪ ꯊꯒꯠꯂꯒꯥ ꯑꯩ ꯅꯥꯇꯣꯟ ꯆꯥꯎ
ꯎꯝ ꯎꯝ ꯎꯝ ꯑꯗꯣ ꯍꯧꯖꯤꯛ ꯑꯩꯈꯣꯏ ꯈꯨꯟꯗ ꯅꯣꯡ ꯆꯨꯕ꯭ꯔꯣ ꯅꯠꯇ꯭ꯔꯒ ꯃꯩ ꯃꯨꯠꯄ ꯇꯧꯕ꯭ꯔꯣ ꯍꯜꯂꯣ ꯇꯥꯥꯗ꯭ꯔꯦꯗ ꯑꯩ ꯅꯪꯒꯤ ꯈꯣꯟꯖꯦꯜ ꯅꯪ ꯊꯕꯛ ꯇꯧꯕ ꯃꯥꯜꯂꯦ ꯅꯠꯇ꯭ꯔꯒ ꯅꯣꯡ ꯆꯨꯕ꯭ꯔꯥ ꯃꯩ ꯃꯨꯠꯄ꯭ꯔꯥ ꯀꯩꯅꯣꯝꯗꯤ ꯇꯧꯔꯤꯍꯦ ꯑꯩꯈꯣꯏ ꯈꯨꯟ ꯀꯨꯟꯗꯥ ꯀꯣ ꯒ꯭ꯌꯥꯟ ꯇꯥꯕ ꯅꯠꯇꯦꯗ ꯇꯧꯔꯤꯕ ꯃꯌꯥꯝꯁꯤꯁꯨ ꯅꯣꯡ ꯆꯨꯕ꯭ꯔꯥꯁꯨ ꯆꯨꯗꯦ ꯍꯜꯂꯣ ꯀꯃꯥꯏꯅ ꯇꯧꯁꯦ ꯍꯥꯏꯕ꯭ꯔꯣ